ꯐꯝꯃꯝꯕ ꯍꯥꯏꯗꯤ ꯉꯁꯥꯏꯗꯒꯤ ꯂꯥꯏꯔꯤꯛ ꯄꯥꯔꯨꯕ ꯑꯗꯨ ꯁꯨꯝ ꯐꯝꯃꯝꯕ ꯂꯣꯏꯔꯦꯅ ꯅꯪꯗꯤ ꯀꯩꯗꯧꯔꯝꯃꯤꯅꯣ
ꯑꯩꯁꯨ ꯀꯩꯁꯨꯝ ꯇꯧꯗꯦ ꯅꯪ ꯄꯥꯎ ꯐꯥꯎꯅꯗ ꯀꯨꯏꯔꯦ ꯀꯃꯥꯏꯅ ꯇꯧꯔꯤꯅꯣ ꯈꯣꯠꯂꯤꯅꯣꯅꯪ ꯄꯥꯎ ꯐꯥꯎꯔꯛꯏꯅꯦ ꯍꯥꯏꯁ
ꯎꯝ ꯑꯩꯁꯨ ꯉꯁꯥꯏꯗꯒꯤ ꯑꯩꯗꯣ ꯍꯥꯡꯆꯤꯠꯇꯣ ꯑꯩꯒꯤ ꯄ꯭ꯔꯖꯦꯟꯇꯦꯁꯟ ꯂꯩꯕ ꯑꯗꯨꯗꯨꯒꯤ ꯂꯥꯏꯔꯤꯛ ꯌꯦꯡꯉꯝꯕꯅꯦ ꯑꯩꯈꯣꯏꯒꯤ ꯑꯣꯖꯥꯗꯣ ꯈꯔ ꯁꯥꯊꯤꯕꯗꯨꯗ ꯄ꯭ꯔꯖꯦꯟꯇꯦꯁꯟꯗꯣ ꯈꯔ ꯌꯦꯡꯉ ꯈꯣꯠꯂ ꯆꯠꯈꯤꯗ꯭ꯔꯗꯤ ꯃꯥꯅ ꯑꯗꯨꯝ ꯉꯥꯡꯗꯅ ꯈꯣꯠꯇꯅ ꯂꯩꯒꯗꯕ ꯑꯗꯨꯗꯨꯒꯤ ꯉꯁꯥꯏꯗꯒꯤꯩ ꯑꯩꯗꯣ ꯌꯦꯡꯉꯝꯕꯅꯦ ꯍꯧꯖꯤꯛ ꯍꯛꯇꯕꯨꯗꯤ ꯄꯣꯊꯥꯔꯝꯕꯅꯦ ꯑꯗꯣ ꯅꯪꯗꯤ ꯄꯥꯎ ꯐꯥꯎꯅꯗꯕ ꯌꯥꯝ ꯀꯨꯏꯔꯦ ꯀꯃꯥꯏ ꯀꯃꯥꯏ ꯇꯧꯔꯤꯒꯦ ꯅꯨꯡꯉꯥꯏꯔꯤꯕ ꯅꯠꯇ꯭ꯔꯣ
ꯑꯩꯁꯨ ꯅꯨꯡꯉꯥꯏꯌꯦꯦ ꯁꯨꯝ ꯁꯥꯅ ꯁꯥꯕꯁꯤꯡꯅꯅ ꯃꯄꯥꯟ ꯊꯣꯛꯂꯛꯄꯅꯦ ꯁꯨꯝ ꯑꯗꯣ ꯍꯟꯗꯛꯇꯤ ꯀꯣꯏꯕ ꯆꯠꯂꯨꯁꯤꯔꯣ
ꯀꯣꯏꯕꯁꯦ ꯀꯗꯥꯏꯗ ꯆꯠꯁꯦ ꯍꯥꯏꯅꯣ
ꯍꯧꯖꯤꯛꯀꯥꯟꯗꯤ ꯀꯣꯏꯐꯝꯒꯤ ꯀꯣꯏꯐꯝ ꯉꯥꯛꯇꯅꯦ ꯑꯌꯨꯛꯀꯨꯝꯕ ꯆꯤꯡ ꯀꯥꯔꯨꯔꯁꯨ ꯌꯥꯏꯌꯦ ꯍꯥꯏꯗꯤ ꯑꯩꯈꯣꯏ ꯃꯤ ꯈꯔ ꯌꯥꯝ ꯍꯧꯅ ꯍꯧꯅꯔꯦꯗꯅ ꯑꯗꯨꯒ ꯆꯥꯅ ꯊꯛꯅꯕ ꯈꯔ ꯄꯨꯔꯒ ꯆꯤꯡ ꯀꯥꯐꯝꯕꯨ ꯂꯩꯒꯗ꯭ꯔꯣ ꯅꯪ ꯄꯥꯎ ꯐꯥꯎꯅꯕ ꯃꯤ ꯂꯩꯒꯗ꯭ꯔꯣ
ꯍꯧꯖꯤꯛꯀꯥꯟꯁꯦ ꯆꯤꯡ ꯀꯥꯟꯅꯕꯁꯦ ꯄꯥꯎ ꯐꯥꯎꯅꯕ ꯌꯥꯕ ꯃꯤꯁꯦ ꯊꯤꯔꯛꯀꯦ ꯑꯩ ꯍꯥꯏꯗꯤ ꯍꯧꯖꯤꯛꯀꯥꯟꯁꯦ ꯆꯤꯡꯁꯦ ꯃꯤ ꯃꯌꯥꯝ ꯀꯥꯟꯅꯩꯗꯅ ꯐꯣꯟꯗ ꯀꯩꯗ ꯀꯩꯗꯁꯨ ꯃꯌꯥꯝ ꯎꯏꯌꯦ ꯃꯤ ꯆꯤꯡ ꯀꯥꯕ ꯈꯣꯠꯄ ꯆꯠꯄꯗꯣ ꯃꯤ ꯌꯥꯝꯃꯤꯉꯩ ꯅꯨꯡꯉꯥꯏꯗꯧ ꯃꯥꯜꯂꯦ ꯑꯩꯁꯨ ꯁꯤꯗ ꯏꯃꯥꯟꯅꯕꯤ ꯆꯤꯡꯗ ꯀꯗꯥꯏꯗ ꯆꯤꯡ ꯀꯥꯐꯝ ꯂꯩꯕꯅꯣ ꯈꯣꯠꯄꯅꯣ ꯅꯨꯡꯉꯥꯏꯒꯗꯕꯁꯤꯡꯗꯣ ꯍꯪꯉꯛꯑꯒꯦ ꯅꯪꯁꯨ ꯑꯩꯈꯛꯅ ꯍꯥꯏꯗꯤ ꯊꯤꯕꯗꯣ ꯅꯨꯡꯉꯥꯏꯇ꯭ꯔꯁꯨ ꯅꯪꯁꯨ ꯅꯪ ꯅꯃꯥꯟꯅꯕꯤꯁꯤꯡ ꯂꯩꯕꯁꯤꯡꯗꯨꯗ ꯀꯥꯐꯝ ꯈꯣꯠꯐꯝꯗꯣ ꯅꯨꯡꯉꯥꯏꯕ ꯑꯃ ꯊꯤꯔꯛꯑꯣ ꯍꯥꯏꯗꯤ ꯀꯥꯐꯝ ꯅꯨꯡꯉꯥꯏ ꯇꯥꯔꯗꯤ ꯄꯥꯛꯅ ꯏꯁꯥꯗꯣ ꯋꯥꯔꯣꯏ ꯑꯗꯨꯗꯅ ꯑꯩꯈꯣꯏꯅ ꯃꯌꯥꯝ ꯑꯉꯝꯕ ꯀꯩꯀꯩ ꯀꯥꯕꯗꯨꯁꯨ ꯉꯝꯃꯣꯏꯗꯕꯅꯤꯅ ꯈꯔ ꯐꯖꯕ ꯃꯐꯝ ꯀꯩꯀꯩꯗꯣ ꯌꯦꯡꯉꯒꯊꯪ ꯈꯤꯇꯪ ꯀꯥꯕꯗ ꯍꯥꯏꯗꯤ ꯈꯤꯇꯪ ꯐꯕ ꯃꯐꯝ ꯑꯃ ꯍꯥꯏꯕꯗꯣ ꯑꯗꯨꯒꯤꯗꯣ ꯌꯦꯡꯉꯒ ꯑꯗꯨꯗ ꯀꯥꯁꯦ ꯑꯗꯨ ꯅꯪꯁꯨ ꯈꯔ ꯈꯔ ꯍꯪꯉꯑꯣ ꯃꯤꯉꯣꯟꯗ ꯍꯪꯐꯝ ꯂꯩꯗꯣꯏ ꯅꯠꯇ꯭ꯔꯣ ꯅꯪꯒꯤꯁꯨ
ꯍꯣꯏ ꯊꯤꯔꯛꯀꯦ ꯀꯥꯁꯦ ꯍꯥꯏꯔꯗꯤ ꯑꯗꯨꯒꯤꯅꯤ ꯑꯩ ꯅꯪꯉꯣꯟꯗ ꯄꯥꯎ ꯐꯥꯎꯔꯛꯏꯁꯦ ꯍꯥꯏꯗꯤ ꯅꯪꯅ ꯌꯥꯏ ꯈꯣꯠꯂꯤ ꯃꯤ ꯂꯩꯅꯤ ꯈꯣꯠꯅꯤꯅ ꯍꯥꯏꯔꯗꯤ ꯍꯥꯏꯗꯤ ꯈꯔ ꯌꯥꯝ ꯍꯥꯏꯗꯤ ꯃꯤꯗꯨ ꯇꯧꯔꯒ ꯀꯥꯒꯦ ꯀꯥꯔꯗꯤ ꯅꯨꯡꯉꯥꯏꯕ ꯃꯐꯝꯗ ꯌꯦꯡ ꯌꯥꯏꯗꯅ ꯑꯗꯨꯒꯤ ꯈꯟꯅꯁꯦꯅ ꯍꯪꯉꯛꯏꯅꯦ ꯍꯥꯏꯗꯤ ꯂꯝ ꯁꯣꯡꯉꯁꯨ ꯌꯥꯝ ꯅꯨꯡꯉꯥꯏꯇꯦꯗꯅ ꯍꯥꯏꯗꯤ ꯉꯝꯃ ꯈꯣꯠꯂ ꯇꯧꯔꯗꯤ ꯑꯩꯈꯣꯏꯅ ꯌꯥꯝ ꯀꯥ ꯍꯦꯟꯅ ꯀꯥꯕꯗꯨ ꯇꯣꯏꯅ ꯀꯥꯕ ꯅꯠꯇꯕꯅꯤꯅ ꯋꯥꯅꯦꯕ
ꯍꯣꯏ ꯐꯔꯦ ꯅꯪꯅ ꯁꯨꯃꯥꯏꯅ ꯀꯣꯏꯕ ꯆꯠꯁꯦ ꯈꯣꯠꯁꯦꯅ ꯋꯥꯔꯤ ꯌꯥꯝ ꯁꯥꯟꯅꯔꯨꯗ꯭ꯔꯕ ꯇꯨꯡꯗ ꯅꯪꯅ ꯁꯨꯃꯥꯏꯅ ꯀꯣꯏꯔꯨꯁꯦ ꯈꯣꯠꯂꯨꯁꯦꯅ ꯁꯨꯃꯥꯏꯅ ꯍꯧꯗꯣꯔꯛꯏꯁꯦ ꯑꯇꯩ ꯃꯐꯝ ꯃꯐꯝꯗ ꯀꯣꯏꯕꯗꯨꯗꯤ ꯑꯗꯨꯝ ꯍꯥꯏꯗꯤ ꯎ ꯀꯣꯏꯕ ꯆꯠꯄꯗꯨꯗꯤ ꯑꯗꯨꯝ ꯌꯥꯏꯗꯅ ꯆꯤꯡꯗꯒꯨꯝꯕ ꯀꯥꯕ ꯈꯣꯠꯄ ꯍꯥꯏꯁꯤꯗꯤ ꯄꯥꯛ ꯄꯥꯛꯅ ꯀꯥꯕꯁꯨ ꯌꯥꯗꯧ ꯅꯠꯇꯦ ꯑꯗꯨꯗꯨꯅ ꯅꯪꯅ ꯁꯨꯃꯥꯏꯅ ꯆꯤꯡꯗ ꯀꯥꯔꯨꯁꯦꯅ ꯍꯧꯗꯣꯔꯛꯏꯁꯦ ꯌꯥꯝ ꯐꯔꯦ ꯑꯗꯣ ꯑꯩꯁꯨ ꯀꯥꯅꯤꯡꯗꯅ ꯂꯩꯔꯝꯃꯤꯅꯦ ꯃꯤ ꯃꯌꯥꯝ ꯀꯥꯕ ꯈꯣꯠꯄꯗꯣ ꯑꯩꯁꯨ ꯌꯥꯝ ꯇꯣꯏ ꯇꯣꯏꯅꯕꯨꯗꯤ ꯎꯏꯌꯦꯕ ꯑꯗꯣ ꯑꯃꯨꯛ ꯐꯥꯎꯁꯨ ꯀꯥꯕ ꯐꯪꯗ꯭ꯔꯤ ꯑꯗꯨꯗꯨꯅ ꯑꯩꯈꯣꯏ ꯃꯤ ꯈꯔ ꯌꯥꯝꯅ ꯍꯧꯔꯁꯦ ꯑꯗꯨꯗꯨꯒ ꯅꯪꯒꯤꯁꯨ ꯍꯧꯔꯛꯑꯒ ꯑꯩꯁꯨ ꯇꯧꯔꯒ ꯑꯩꯈꯣꯏꯉꯩ ꯀꯥꯕ ꯆꯠꯂꯁꯦ ꯑꯗ ꯅꯨꯃꯤꯠꯇꯣ ꯆꯞ ꯆꯥꯕ ꯀꯔꯝ ꯀꯥꯟꯗꯅꯣ ꯈꯣꯠꯇꯣꯏꯅꯣ ꯑꯗꯣ ꯐꯖꯅ ꯑꯩꯈꯣꯏ ꯒ꯭ꯔꯨꯞ ꯀꯩꯀꯩ ꯁꯦꯝꯃ ꯈꯣꯠꯂꯒ ꯐꯖꯅ ꯍꯪꯅꯔꯁꯦ ꯅꯪꯁꯨ ꯅꯃꯥꯟꯅꯕꯤ ꯀꯩꯀꯩ ꯃꯌꯥꯝ ꯍꯥꯞꯄꯛꯑꯣ ꯑꯗꯣ ꯆꯤꯡ ꯀꯥꯕ ꯆꯠꯄ ꯈꯣꯠꯄ ꯁꯦ ꯀꯔꯤ ꯀꯔꯤ ꯄꯨꯁꯤꯒꯦ
ꯊꯥꯕ ꯍꯥꯏꯗꯤ ꯑꯗꯨꯝ ꯆꯥꯅ ꯊꯛꯅꯕ ꯍꯥꯏꯗꯤ ꯑꯩꯈꯣꯏ ꯁꯤꯗꯒꯤ ꯑꯌꯨꯛ ꯉꯟꯇꯥꯅꯤꯅ ꯆꯥꯛ ꯅꯣꯡꯗꯨꯗꯤ ꯐꯔꯛ ꯇꯥꯅꯤꯗꯅ ꯑꯗꯨꯅ ꯕ꯭ꯔꯦꯛꯐꯥꯁ ꯀꯩꯀꯩ ꯈꯔ ꯆꯥꯅ ꯊꯛꯅꯕ ꯄꯨꯔꯁꯤ ꯆꯥ ꯅꯣꯡ ꯑꯣꯏꯔꯁꯨ ꯍꯥꯏꯗꯤ ꯑꯥꯗ ꯑꯗꯨꯝ ꯁꯦꯝꯃꯒ ꯈꯣꯠꯂꯒ ꯆꯥꯕꯗꯨꯅ ꯅꯨꯡꯉꯥꯏꯗꯅ ꯍꯥꯏꯔꯦ ꯍꯥꯏꯗꯤ ꯃꯌꯥꯝ ꯂꯥꯡꯉ ꯈꯣꯠꯂꯒ ꯁꯦꯝꯃꯒ ꯈꯨꯗꯛꯇ ꯇꯧꯕꯗꯨꯅ ꯅꯣꯡꯉꯥꯏꯗꯨꯅ ꯈꯔ ꯉꯟꯅ ꯆꯠꯈ꯭ꯔꯁꯦ ꯑꯗꯨꯒ ꯁꯤꯗꯒꯤ ꯄꯣꯠ ꯆꯩꯩ ꯃꯩꯗꯣ ꯏꯕꯥꯅꯤ ꯃꯤꯗꯨ ꯁꯤꯃꯩꯅꯤ ꯍꯥꯏꯔꯒ ꯀꯟꯐꯥꯝ ꯇꯥꯔꯀꯥꯟꯗ ꯄꯥꯎꯗꯨ ꯐꯥꯎꯅꯔꯁꯦ ꯑꯗꯨꯒ ꯄꯣꯠ ꯆꯩꯩ ꯂꯩꯕ ꯈꯣꯠꯄꯗꯨ ꯇꯧ ꯇꯧꯃꯤꯟꯅꯔꯁꯦ ꯑꯗꯨꯒ ꯑꯥꯗ ꯁꯦꯝꯃꯒ ꯈꯣꯠꯂꯒ ꯆꯥ ꯅꯧꯕ ꯑꯣꯏꯔꯣ ꯆꯥꯎꯔꯁꯦ ꯍꯥꯏꯗꯤ ꯑꯇꯣꯞꯄ ꯃꯐꯝꯗꯨꯗꯤ ꯍꯦꯛꯇ ꯆꯠꯀꯦ ꯐꯪꯉꯤꯗꯅ ꯆꯤꯡꯒꯨꯝꯕ ꯍꯥꯏꯁꯤꯗꯤ ꯄꯥꯛꯅ ꯀꯥꯒꯦ ꯑꯗꯨ ꯐꯪꯗꯕꯅꯤꯅ ꯍꯥꯏꯗꯤ ꯐꯖꯅ ꯌꯦꯡꯉꯒ ꯃꯐꯝ ꯆꯥꯕ ꯈꯣꯠꯄꯗꯨ ꯇꯧꯔꯒ ꯆꯠꯁꯦ ꯑꯗꯨꯅ ꯍꯧꯞꯇꯥꯜꯁꯤꯕꯨ ꯀꯩꯗꯧꯔ ꯂꯦꯜꯂꯤꯅꯣ
ꯍꯧꯖꯤꯛꯀꯥꯟ ꯃꯇꯝ ꯂꯦꯝꯕ ꯑꯗꯨꯗ ꯌꯥꯝ ꯋꯥꯏꯗ ꯀꯩꯗꯧꯔ ꯂꯩꯔꯨꯅꯤ ꯃꯇꯝ ꯍꯥꯏꯁꯦ ꯐꯣꯟ ꯌꯦꯡꯉ ꯈꯣꯠꯂꯒ ꯂꯩꯕ ꯍꯥꯏꯗꯤ ꯀꯣꯂꯦꯖ ꯆꯠꯂꯨꯔꯅꯤ ꯑꯩꯈꯣꯏ ꯀꯣꯂꯦꯖ ꯆꯠꯄꯕꯨꯗꯤ ꯑꯗꯨꯝ ꯍꯥꯏꯗꯤ ꯍꯜꯂꯛꯄꯗꯕꯨꯗꯤ ꯑꯗꯨꯝ ꯊꯦꯡꯉꯦ ꯑꯩꯈꯣꯏꯁꯦ ꯄꯨꯡ ꯑꯗꯨꯝ ꯃꯉꯥ ꯃꯈꯥꯏ ꯁ꯭ꯋꯥꯏ ꯇꯥꯔꯕꯅꯤꯅ ꯍꯧ ꯈꯪꯍꯧꯗꯦ ꯍꯥꯏꯗꯤ ꯉꯥꯏꯍꯥꯛ ꯄ꯭ꯔꯖꯇꯦꯟꯒꯨꯝꯕ ꯑꯦꯛꯥꯝꯒꯨꯝꯕ ꯉꯥꯏꯍꯥꯛ ꯂꯔꯤ ꯀꯩꯉ ꯑꯗꯨ ꯅꯠꯇ꯭ꯔꯗꯤ ꯀꯔꯤ ꯇꯧꯔ ꯃꯇꯝ ꯂꯦꯜꯂꯅꯤ ꯑꯗꯣ ꯅꯪꯗꯤ ꯀꯃꯥꯏ ꯀꯃꯥꯏꯅ ꯇꯧꯔ ꯃꯇꯝ ꯂꯦꯜꯂꯤ ꯐꯣꯟ ꯌꯦꯡꯗ꯭ꯔꯣ ꯅꯪꯗꯤ
ꯑꯩꯁꯨ ꯑꯗꯨꯝ ꯂꯩꯔꯤꯅꯦ ꯀꯩꯗꯧꯔꯅꯤ ꯅꯣꯡꯃꯣꯏ ꯑꯗꯨꯝ ꯌꯥꯎꯍꯧꯔꯒ ꯑꯩꯁꯨ ꯀꯣꯂꯦꯖꯇꯝ ꯆꯠꯂꯨꯔꯒ ꯍꯜꯂꯛꯑꯅꯤ ꯃꯣꯏꯁꯨ ꯊꯦꯡꯉꯦ ꯊꯦꯡꯉ ꯅꯨꯡꯗꯥꯡꯋꯥꯏꯔꯝ ꯇꯥꯕꯅꯤꯅ ꯍꯥꯏꯗꯤ ꯍꯜꯂꯛꯑꯒ ꯆꯥꯛ ꯌꯦꯟꯁꯥꯡ ꯊꯣꯡꯕ ꯈꯣꯠꯄ ꯍꯥꯏꯗꯤ ꯋꯥꯕꯅꯤꯅ ꯍꯥꯏꯗꯤ ꯑꯩꯁꯨ ꯅꯉꯣꯟꯗ ꯅꯍꯥꯟꯗꯒꯤ ꯄꯥꯎ ꯐꯥꯎꯔꯛ ꯍꯦꯟꯅ ꯇꯧꯕꯅꯦ ꯍꯥꯏꯗꯤ ꯀꯣꯂꯦꯖ ꯍꯣꯕ ꯁꯨꯇꯤ ꯂꯩꯇꯕꯅꯤꯅ ꯃꯇꯝꯗꯨ ꯐꯪꯗꯕ ꯑꯗꯨ ꯉꯁꯤ ꯈꯔ ꯍꯥꯡꯉꯦꯅ ꯇꯧꯔꯛꯏꯅꯦ ꯆꯤꯡꯒꯤ ꯃꯔꯝꯗꯨꯁꯨ ꯑꯩꯅ ꯀꯅꯥ ꯍꯧꯁꯤꯒꯦꯅ ꯁꯨꯝ ꯅꯤꯡꯁꯤꯡꯉꯛꯄꯗ ꯍꯥꯏꯗꯤ ꯅꯪ ꯍꯧꯁꯤꯔꯥ ꯈꯣꯠꯁꯤꯔꯥ ꯍꯥꯏꯗꯤ ꯅꯪꯉꯣꯟꯗ ꯍꯥꯏꯥꯏꯔꯒꯅ ꯈꯔ ꯐꯥꯎꯕ ꯊꯣꯛꯄ ꯃꯥꯜꯂꯦꯅ ꯃꯤ ꯈꯔ ꯍꯧꯔ ꯈꯣꯠꯂꯒ ꯍꯥꯏꯗꯤ ꯃꯌꯥꯝ ꯆꯄꯅ ꯅꯨꯡꯉꯥꯏꯕꯅꯤꯅ ꯑꯗꯨꯒꯤ ꯑꯩ ꯅꯉꯣꯟꯗ ꯍꯧꯔꯛꯏꯅꯦꯦ
ꯎꯝ ꯍꯣꯏ ꯑꯗꯨꯗꯤ ꯑꯩꯈꯣꯏ ꯆꯤꯡ ꯀꯥꯕꯩꯗꯨꯃ ꯐꯖꯅ ꯑꯩꯈꯣꯏ ꯄꯂꯥꯟ ꯀꯩꯀꯩ ꯐꯖꯅ ꯁꯤꯟꯅꯔꯒ ꯀꯥꯔꯁꯦ ꯍꯥꯏꯗꯤ ꯅꯣꯡꯃ ꯋꯥꯠꯂꯤꯉꯩꯗꯒꯤ ꯄꯣꯠꯁꯤꯡꯗꯣ ꯑꯩꯈꯣꯏꯉꯩ ꯄꯩꯁꯥ ꯈꯥꯏꯒꯠꯅꯔ ꯈꯣꯠꯂꯒ ꯄꯣꯠ ꯆꯩꯩ ꯂꯩꯕꯗꯨꯃ ꯆꯠꯂꯁꯦ ꯍꯥꯏꯗꯤ ꯄꯣꯠ ꯆꯩꯩꯗꯨꯃ ꯍꯥꯟꯅ ꯂꯩꯊꯣꯛ ꯇꯥꯗꯤ ꯐꯩꯗꯅ ꯑꯗꯩꯗꯤ ꯀꯩꯅꯣꯁꯨ ꯇꯧꯔꯁꯦ ꯍꯥꯏꯗꯤ ꯄꯣꯠ ꯆꯩ ꯀꯩꯀꯩꯗꯣ ꯂꯩꯔ ꯈꯣꯠꯂꯒ ꯍꯥꯏꯗꯤ ꯅꯨꯡꯊꯤꯟꯗ ꯑꯣꯏꯔꯣ ꯅꯨꯡꯗꯥꯡꯗ ꯑꯣꯏꯔꯣ ꯄꯣꯠ ꯆꯩ ꯀꯩꯀꯩꯗꯣ ꯁꯦꯝꯗꯣꯛꯄ ꯈꯣꯠꯇꯣꯛꯄ ꯇꯧꯔꯒ ꯍꯥꯏꯗꯤ ꯇꯌꯥꯔꯤꯗ ꯐꯖ ꯐꯖꯅ ꯁꯦꯝꯃ ꯈꯣꯠꯂꯒ ꯍꯌꯦꯡ ꯑꯥ ꯌꯧꯕꯒ ꯍꯥꯏꯗꯤ ꯊꯕꯛꯇꯣ ꯌꯥꯝ ꯆꯤꯟꯅꯗꯅꯕ ꯆꯤꯡ ꯀꯥꯔꯨꯕ ꯍꯥꯏꯕꯁꯦ ꯑꯩꯈꯣꯏꯗꯣ ꯋꯥꯗꯣꯏꯅꯤꯗꯅ ꯑꯗꯨꯗꯨꯅ ꯋꯥꯕꯗꯣ ꯈꯔ ꯐꯅꯤꯉꯥꯏ ꯅꯨꯡꯗꯥꯡꯗ ꯑꯩꯈꯣꯏ ꯅꯨꯄꯤꯉꯩꯈꯣꯏ ꯍꯧ ꯍꯧ ꯇꯧꯔꯒ ꯈꯔ ꯁꯦꯝꯃ ꯈꯣꯠꯂꯒ ꯌꯥꯔꯤꯉꯩ ꯊꯕꯛ ꯀꯩꯀꯩꯗꯣ ꯂꯣꯏꯁꯤꯜꯂꯒ ꯀꯩꯅꯣ ꯇꯧꯔꯒ ꯆꯠꯁꯦ ꯑꯗꯨ ꯑꯣꯏ ꯇꯔꯗꯤ ꯑꯩꯈꯣꯏꯗ ꯈꯔ ꯀꯣꯝꯃꯦꯗꯅ ꯑꯩ ꯍꯥꯏꯁꯦ ꯌꯥꯗ꯭ꯔꯣ
ꯍꯣꯏ ꯌꯥꯏ ꯅꯪ ꯍꯥꯏꯔꯛꯏ ꯄꯥꯎꯗꯨ ꯌꯥꯏ ꯍꯥꯏꯗꯤ ꯍꯥꯟꯅ ꯁꯦꯝꯗꯣꯛꯈ꯭ꯔꯗꯤ ꯑꯌꯨꯛꯇꯨ ꯁꯤꯗꯒꯤ ꯅꯨꯡꯗꯥꯡꯗꯨ ꯁꯦꯝꯃ ꯄꯨꯈ꯭ꯔꯗꯤ ꯑꯥ ꯈꯨꯗꯛꯇ ꯍꯥꯏꯗꯤ ꯆꯥꯅ ꯊꯛꯅꯕꯗꯣ ꯑꯐꯕꯕ ꯁꯦꯝꯃꯒ ꯄꯣꯠꯇꯨ ꯂꯣꯏꯁꯤꯟ ꯌꯥꯏꯗꯅ ꯍꯥꯏꯗꯤ ꯉꯟ ꯇꯥꯔꯗꯤ ꯍꯥꯏꯗꯤ ꯅꯨꯡꯁꯤ ꯅꯨꯡꯗꯥꯡ ꯋꯥꯏꯔꯝꯐꯥꯎ ꯂꯩ ꯌꯥꯏꯗꯅ ꯊꯕꯛꯇꯨ ꯄꯨꯛꯇꯨ ꯈꯔ ꯊꯜꯂꯒ ꯄꯣꯠꯆꯩꯗꯨ ꯇꯧꯔꯒ ꯆꯠꯂꯗꯤ ꯑꯗꯨꯃꯥꯏꯅ ꯅꯪ ꯍꯥꯏꯔꯛꯗꯨꯣ ꯐꯩ ꯑꯗꯨꯅ ꯃꯤ ꯃꯁꯤꯡꯗꯣ ꯌꯦꯡꯉꯁꯦ ꯑꯗꯨꯒ ꯁꯤꯁꯤ ꯄꯨꯕ ꯈꯣꯠꯄ ꯑꯗ ꯏꯕꯥꯅꯤꯅꯁ ꯁꯦꯝꯗꯣꯛꯑꯁꯦ ꯑꯗꯨꯒ ꯄꯣꯠꯆ ꯆꯩꯗꯨ ꯂꯩꯔꯨꯔꯒ ꯈꯣꯠꯂꯒ ꯒꯥꯔꯤ ꯅꯣꯡꯂꯤꯗꯤ ꯑꯗꯨꯝ ꯍꯥꯏꯗꯤ ꯅꯣꯏ ꯊꯧ ꯊꯧꯕ ꯍꯩꯗꯕ ꯑꯉꯥꯡ ꯂꯩꯕ ꯅꯠꯇ꯭ꯔꯣ ꯍꯥꯏꯗꯤ ꯐꯖꯅ ꯆꯤꯡ ꯅꯝꯃꯤꯅꯤꯅ ꯍꯥꯏꯗꯤ ꯂꯝꯕꯤꯗꯨ ꯐꯔꯣꯏꯑꯕ ꯑꯗꯨꯅ ꯐꯖꯅ ꯒꯥꯔꯤ ꯣꯡꯂꯤ ꯊꯧꯕ ꯍꯩꯕ ꯃꯤꯗꯣ ꯎꯕꯅ ꯂꯩꯔꯗꯣꯏꯔꯣ
ꯍꯣꯏ ꯃꯤꯕꯨꯗꯤ ꯂꯩꯅꯤ ꯑꯩ ꯏꯅꯥꯎ ꯅꯨꯄꯥ ꯑ ꯑꯃꯁꯁꯨ ꯂꯩ ꯏꯌꯥꯝꯕꯁꯤꯡꯁꯨ ꯂꯩꯕꯅꯤꯅ ꯑꯗꯨꯕꯨꯗꯤ ꯃꯣꯏꯅ ꯉꯥꯏꯍꯥꯛ ꯑꯗꯨꯝ ꯑꯩꯈꯣꯏ ꯅꯨꯄꯤꯉꯩ ꯑꯩꯈꯣꯏ ꯊꯤꯟꯕꯤꯔꯝꯃꯨ ꯈꯣꯠꯂꯝꯃꯣꯅ ꯍꯥꯏꯕꯗꯣ ꯑꯗꯨꯕꯨꯗꯤ ꯌꯥꯅꯤ ꯑꯩꯈꯣꯏ ꯅꯨꯄꯤ ꯃꯁꯦꯟ ꯊꯧꯔ ꯆꯠꯄꯗꯨꯗꯤ ꯍꯥꯏꯗꯤ ꯀꯤꯗꯅ ꯆꯤꯡ ꯂꯝꯕꯤꯅꯤꯅ ꯑꯗꯨꯗꯨꯅ ꯃꯣꯏꯗ ꯑꯩꯗꯨ ꯑꯗꯨꯃꯗꯤ ꯑꯩ ꯑꯗꯨꯝ ꯍꯥꯏꯅꯔꯒꯦ ꯃꯣꯏꯗ ꯑꯗꯨꯗꯨꯒ ꯇꯧꯔꯒ ꯑꯩꯈꯣꯏꯅꯩ ꯆꯠꯂꯁꯦ ꯑꯗꯣ ꯑꯩꯈꯣꯏꯁꯦ ꯕ꯭ꯔꯦꯛꯐꯥꯁꯀꯨꯝꯕ ꯆꯥꯕꯒꯤ ꯈꯣꯠꯄꯒꯤ ꯍꯥꯏꯗꯤ ꯈꯔ ꯉꯟꯅ ꯆꯠꯁꯦꯕꯀꯣ ꯑꯗꯨꯗꯨꯅ ꯕ꯭ꯔꯦꯛꯐꯥꯁ ꯀꯨꯝꯕ ꯆꯥꯕꯒꯤꯁꯤꯗꯤ ꯑꯗꯨꯝ ꯎꯍꯩ ꯋꯥꯍꯩ ꯇꯧꯔꯁꯦ ꯑꯗꯨꯗꯨꯒ ꯑꯗꯨꯝ ꯏꯟꯖꯥꯡ ꯊꯣꯡ ꯊꯣꯡꯉꯒ ꯆꯥꯔꯒ ꯍꯜꯂꯛꯅꯤꯉꯥꯏꯒꯤ ꯄꯣꯠ ꯆꯩ ꯀꯩꯀꯩꯗꯣ ꯐꯖꯅ ꯁꯦꯝꯃ ꯈꯣꯠꯂ ꯏꯟꯖꯥꯡ ꯊꯣꯡꯉ ꯆꯥꯕꯁꯦ ꯌꯥꯏ ꯅꯠꯇ꯭ꯔꯣ ꯑꯥꯗ
ꯌꯥꯏꯌꯦ ꯏꯟꯖꯥꯡꯅ ꯊꯣꯡꯉꯁꯦ ꯍꯥꯏꯗꯤ ꯈꯔ ꯉꯟꯅ ꯆꯠꯈꯤ ꯇꯥꯔꯗꯤ ꯂꯣꯏ ꯅꯪꯉꯦꯕ ꯊꯕꯛꯁꯦ ꯍꯥꯏꯗꯤ ꯑꯌꯨꯛꯇ ꯕ꯭ꯔꯦꯛꯐꯥꯁꯇꯨ ꯆꯥꯔꯅꯤ ꯑꯗꯨꯒ ꯈꯔ ꯑꯗꯨꯝ ꯍꯥꯏꯗꯤ ꯃꯐꯝ ꯑꯗꯨꯋꯥꯏꯗ ꯂꯩꯔꯝꯕ ꯃꯩꯗꯨ ꯀꯣꯏꯔꯁꯦ ꯑꯗꯨꯒ ꯆꯥꯛꯇꯨ ꯇꯧꯔꯁꯨ ꯌꯥꯏ ꯍꯥꯏꯗꯤ ꯈꯔ ꯅꯨꯡꯗꯥꯡ ꯋꯥꯏꯔꯝꯃꯣ ꯍꯥꯏꯗꯤ ꯐꯖꯕꯗꯨ ꯌꯦꯡꯉꯛꯅꯕ ꯆꯥꯛꯇꯣ ꯄꯨꯣꯛꯊꯍꯟ ꯇꯥꯔꯗꯤ ꯃꯤꯉꯩꯁꯨ ꯋꯥꯅꯗꯦꯗꯅ ꯃꯐꯝꯗꯣ ꯑꯗꯨꯅ ꯆꯥꯛꯀꯤꯗꯨꯁꯨ ꯇꯧꯔꯁꯦ ꯍꯥꯏꯗꯤ ꯁꯤꯁꯤ ꯂꯩꯕ ꯈꯣꯠꯄ ꯃꯤ ꯃꯁꯤꯡꯒꯤꯗꯨ ꯏ ꯃꯇꯨꯡꯏꯟꯅ ꯄꯣꯠ ꯆꯩꯩꯗꯣ ꯁꯦꯝꯃꯁꯦ
ꯍꯣꯏ ꯑꯗꯨꯅꯦ ꯑꯩꯅ ꯍꯥꯏꯗꯤ ꯆꯥꯛ ꯀꯩꯀꯩ ꯁꯤꯟꯕꯁꯦ ꯍꯥꯏꯗꯤ ꯑꯩꯈꯣꯏꯅ ꯀꯣꯏ ꯍꯥꯏꯗꯤ ꯌꯥꯝ ꯇꯣꯏꯅ ꯆꯠꯄ ꯈꯣꯠꯄ ꯅꯠꯇꯦꯗꯅ ꯑꯇꯩ ꯃꯐꯝꯗꯗꯤ ꯁꯤꯗ ꯀꯣꯏꯕ ꯆꯂꯨꯁꯤ ꯍꯥꯏꯔ ꯑꯗꯨꯝ ꯆꯠꯄ ꯌꯥꯏ ꯑꯗꯨ ꯆꯤꯡꯗꯒꯨꯝꯕ ꯆꯠꯄꯁꯤꯗꯤ ꯍꯥꯏꯗꯤ ꯇꯣꯏꯅ ꯆꯠꯄ ꯈꯣꯠꯄ ꯅꯠꯇꯕꯅꯤꯅ ꯆꯥꯛꯇꯝ ꯆꯥ ꯇꯥꯔꯗꯤ ꯏꯁꯥꯁꯦ ꯑꯩꯈꯣꯏ ꯈꯔ ꯋꯥꯔꯝꯕ ꯈꯣꯠꯂꯝꯕꯗꯣ ꯈꯤꯇꯪ ꯄꯨꯛ ꯂꯥꯝ ꯇꯥꯁꯨ ꯑꯗꯨꯝ ꯋꯥꯏꯗꯅ ꯑꯗꯨꯗꯨꯅ ꯈꯤꯇꯪ ꯋꯥꯔꯝꯕ ꯈꯣꯠꯂꯝꯕꯗꯨꯁꯨ ꯐꯔꯅꯤ ꯑꯗꯨꯗꯨꯅ ꯆꯥꯕ ꯊꯛꯄꯗꯣ ꯈꯔ ꯍꯥꯎꯅ ꯑꯩꯈꯣꯏ ꯃꯌꯥꯝ ꯄꯨꯜꯂꯤꯉꯩꯗ ꯑꯍꯥꯎꯕꯗꯣ ꯀꯩ ꯀꯩꯅꯣ ꯑꯩꯈꯣꯏ ꯃꯌꯥꯝ ꯐꯧꯍꯧ ꯇꯧꯔꯒ ꯆꯥꯔꯁꯦ ꯑꯗꯨꯗꯨꯒ ꯌꯥꯝ ꯊꯦꯡꯗ꯭ꯔꯁꯨ ꯌꯥꯝ ꯊꯦꯡꯗꯕꯤꯗ ꯍꯥꯏꯗꯤ ꯑꯩꯈꯣꯏ ꯅꯨꯄꯤ ꯉꯥꯛꯇꯅꯤꯅ ꯀꯩꯁꯨ ꯌꯥꯝ ꯊꯦꯡꯗꯕꯤꯗ ꯑꯗꯨꯝꯁꯨ ꯍꯜꯂꯛꯑꯁꯦ ꯑꯗꯣ ꯑꯩꯈꯣꯏꯒꯤꯗꯤ ꯍꯧꯖꯤꯛ ꯗ꯭ꯌꯨꯇꯤ ꯆꯠꯂꯦ ꯅꯣꯏꯒꯤꯗꯤ ꯗ꯭ꯌꯨꯇꯤ ꯆꯠꯇꯕ꯭ꯔꯣ
ꯑꯩꯈꯣꯏꯒꯤ ꯗ꯭ꯌꯨꯇꯤꯁꯦ ꯋꯥꯠꯂꯤꯌꯦ ꯑꯩꯈꯣꯏꯗꯤ ꯆꯠꯈꯤꯕ ꯀꯨꯏꯗ꯭ꯔꯤꯌꯦ ꯃꯊꯪ ꯍꯌꯦꯡ ꯈꯔ ꯂꯩꯔꯒ ꯆꯠꯇꯣꯏꯅꯦ ꯑꯣ ꯍꯧꯖꯤꯛꯀꯤ ꯆꯤꯡ ꯆꯤꯡ ꯑꯩꯈꯣꯏꯅ ꯆꯠꯁꯤ ꯍꯥꯏꯕꯗꯨꯒꯤ ꯃꯅꯥꯛꯇꯁꯨ ꯑꯇꯣꯞꯄ ꯃꯐꯝ ꯐꯖꯕꯁꯨ ꯂꯩ ꯍꯥꯏꯌꯦ ꯑꯗꯨ ꯊꯤꯔꯛꯑꯣ ꯑꯗꯨꯁꯨ ꯃꯐꯝ ꯐꯖꯕꯗꯨ ꯆꯥꯔꯤ ꯆꯠꯂꯤꯀꯥꯟꯗ ꯄꯨꯜꯂꯞ ꯌꯦꯡꯉꯛꯄꯅ ꯐꯩꯗꯅ ꯆꯥꯛ ꯣꯡꯁꯨ ꯌꯥꯎꯔꯒ ꯂꯩꯗꯣꯔꯤꯕꯅꯤꯅ ꯃꯐꯝ ꯐꯖꯕ ꯈꯣꯠꯄꯁꯨ ꯂꯩꯔꯦꯅ ꯄꯥꯎ ꯇꯥꯏꯌꯦ ꯅꯪꯁꯨ ꯊꯤꯔꯣꯏꯁꯨ ꯌꯦꯡꯒꯦ ꯍꯥꯏꯔꯞ ꯃꯤꯗ ꯍꯪꯉꯣ
ꯍꯣꯏ ꯊꯤꯔꯛꯀꯦ ꯑꯗꯣ ꯑꯩꯖꯦ ꯅꯣꯡ ꯅꯤꯅꯤ ꯂꯩꯔꯒꯗꯤ ꯆꯠꯁꯦꯀꯣ ꯑꯩꯖꯦ ꯍꯌꯦꯡꯁꯦ ꯑꯩꯒꯤ ꯗ꯭ꯌꯨꯇꯤ ꯂꯣꯏꯗꯣꯔꯕꯅꯦꯕ ꯑꯗꯨꯗꯨꯅ ꯃꯊꯪ ꯅꯣꯡ ꯅꯤꯅꯤ ꯂꯩꯕꯒ ꯆꯠꯁꯦ ꯑꯩꯖꯨ ꯃꯤ ꯂꯩꯕꯨꯗꯤ ꯂꯩꯌꯦ ꯑꯗꯨꯗ ꯊꯤꯔꯛꯁꯦ ꯑꯗꯣ ꯍꯥꯏꯗꯤ ꯈꯔ ꯉꯟꯅ ꯆꯠꯂ ꯈꯣꯠꯂꯒ ꯑꯗꯨꯝ ꯍꯥꯏꯗꯤ ꯑꯇꯩ ꯑꯇꯣꯞꯄ ꯃꯐꯝꯗ ꯀꯩꯗ ꯀꯩꯗꯁꯨ ꯍꯥꯏꯗꯤ ꯉꯥꯏꯍꯥꯛ ꯉꯥꯏꯍꯥꯛ ꯆꯠꯂ ꯈꯣꯠꯂꯒ ꯀꯣꯏꯕ ꯌꯥꯏꯗꯅ ꯑꯗꯨꯗꯨꯅ ꯌꯥꯔꯤꯉꯩ ꯑꯩꯈꯣꯏꯉꯩ ꯉꯟꯅ ꯆꯠꯂꯖꯦ ꯑꯗꯨꯗꯨꯒ ꯃꯐꯝ ꯑꯇꯣꯞꯄꯖꯤꯡ ꯍꯥꯏꯗꯤ ꯆꯠꯄꯗꯣ ꯑꯗꯨꯗ ꯃꯌꯥꯝ ꯆꯤꯡꯗ ꯍꯥꯏꯔꯒ ꯆꯤꯡꯗ ꯃꯌꯥꯝ ꯀꯨꯏꯅ ꯂꯩꯩꯁꯟꯗꯕꯤꯗ ꯑꯇꯣꯞꯄ ꯁꯥꯏꯗꯠꯇꯅ ꯀꯔꯤ ꯂꯩ ꯑꯇꯣꯞꯄꯗꯅ ꯀꯔꯤ ꯃꯐꯝꯗ ꯀꯔꯤ ꯐꯖꯕ ꯂꯩꯕ ꯈꯣꯠꯄ ꯑꯗꯨ ꯃꯌꯥꯝꯁꯤꯡꯗꯣ ꯌꯦꯡꯁꯦ ꯑꯗꯣ ꯆꯤꯡ ꯍꯥꯏꯔꯒ ꯆꯤꯡꯈꯛ ꯀꯥꯕꯗꯨꯁꯨ ꯅꯨꯡꯉꯥꯏꯇꯦꯕ ꯑꯩꯗꯤ ꯏꯁꯤꯡꯒ ꯈꯤꯇꯪꯒ ꯂꯩꯕ ꯃꯐꯝ ꯑꯗꯨꯝ ꯌꯥꯎꯋꯤꯗꯅ ꯑꯗꯨꯒꯨꯝꯕꯗ ꯆꯠꯅꯤꯡꯉꯦ ꯑꯩꯗꯤ ꯅꯪꯗꯤ ꯏꯁꯤꯡꯒ ꯈꯤꯇꯪ ꯂꯩꯕ ꯃꯐꯝꯗꯒ ꯆꯠꯅꯤꯡꯗ꯭ꯔꯣ
ꯌꯥꯏꯌꯦ ꯑꯗꯨꯁꯨ ꯏꯁꯤꯡꯒꯥꯡ ꯂꯩꯕ ꯃꯐꯝꯒ ꯑꯗꯨꯁꯨ ꯐ꯭ꯔꯦꯁ ꯑꯣꯏꯕꯅꯤ ꯍꯥꯏꯗꯤ ꯆꯥꯛꯆꯥ ꯇꯣꯛꯑ ꯈꯣꯠꯂꯒ ꯉꯥꯛꯇꯒꯥꯡ ꯁꯥꯟꯅꯕꯗꯣ ꯅꯨꯡꯉꯥꯏꯕꯅꯦ ꯑꯗꯨ ꯑꯗꯨꯃꯥꯏꯅ ꯅꯪ ꯍꯥꯏꯔꯤꯗꯣ ꯐꯩ ꯏꯁꯤꯡ ꯅꯨꯡꯁꯤ ꯂꯩꯕ ꯍꯥꯏꯗꯤ ꯆꯤꯡ ꯍꯥꯏꯔꯒ ꯆꯤꯡ ꯈꯛꯇꯪ ꯀꯥꯕꯗꯨꯗꯤ ꯋꯥꯔ ꯇꯣꯛꯏꯗꯅ ꯁꯥꯥꯅ ꯁꯥꯕꯅꯦ ꯑꯗꯨꯅ ꯑꯗ ꯑꯩꯈꯣꯏ ꯆꯥꯛ ꯅꯨꯡꯁꯨ ꯌꯥꯎꯔꯗꯨꯏꯅꯤꯅꯥ ꯑꯗꯨꯝ ꯅꯨꯡꯗꯥꯡ ꯋꯥꯏꯔꯝ ꯑꯗꯨꯃꯥꯏꯅ ꯂꯩꯔꯛꯄꯗꯣ ꯌꯥꯏ ꯑꯗꯨꯃꯥꯏ ꯇꯧꯔꯁꯦ ꯃꯤꯗꯨꯒꯤ ꯃꯇꯨꯡ ꯏꯟꯅ ꯍꯥꯏꯗꯤ ꯃꯤꯉꯩꯗꯨꯁꯨ ꯍꯪꯅꯔꯒ ꯃꯣꯏꯅ ꯀꯔꯥꯏ ꯆꯠꯅꯤꯡꯉꯤꯅꯣ ꯈꯣꯠꯂꯤꯅꯣꯗꯣ ꯇꯧꯅꯕ ꯍꯣ ꯑꯗꯨ ꯊꯝꯃꯒꯦ ꯀꯣꯟꯅ ꯑꯃꯨꯛ ꯄꯥꯎ ꯐꯥꯎꯅꯔꯁꯦ
ꯍꯣꯏ ꯍꯣꯏ ꯍꯣꯏ ꯊꯝꯃꯒꯦ ꯑꯗꯨꯗꯤ ꯀꯣꯟꯅ ꯍꯥꯏꯅꯔꯁꯦ